ꯄꯥ
ꯑꯥ
ꯅꯦꯠꯋꯥꯛꯁꯤꯖꯨ ꯀꯗꯔ ꯑꯝ ꯌꯥꯎꯔꯕ ꯀꯩꯅꯣꯝ ꯇꯧꯔꯦꯗꯕꯅꯦ ꯑ ꯐꯣꯟꯍꯦꯛ ꯋꯥꯔꯤ ꯁꯥꯟꯅꯔꯗꯤ ꯊꯠꯗꯠ ꯊꯠꯗꯠ ꯇꯅ ꯄꯩꯁꯥ ꯌꯥꯝ ꯁꯥꯗꯅꯕ ꯇꯧꯔꯕ ꯀꯩꯅꯣꯝ
ꯇꯧꯔꯦ ꯇꯧꯔꯦ ꯇꯧꯔꯦ ꯑꯗꯨꯃꯗꯤ ꯍꯥꯏꯅꯤꯡꯉꯤ
ꯑ ꯀꯔꯞꯁꯟ ꯌꯥꯎꯔꯕ ꯀꯩꯅꯣꯝ ꯇꯧꯔꯦꯕ ꯃꯣꯏꯖꯨ ꯎꯝ ꯑꯗꯨꯅꯦ ꯍꯥꯏ ꯖꯦ ꯂꯣꯏꯔꯝꯗꯥꯏꯒꯤ ꯁꯨꯡꯌꯥ ꯌꯥꯗ꯭ꯔꯦ ꯍꯥꯏꯕ ꯑꯗꯨꯝ ꯄꯠ ꯄꯠ ꯄꯠ ꯄꯠ ꯇꯠ ꯂꯩꯔꯦꯕ
ꯏꯆꯦ ꯋꯥꯍꯩ ꯋꯥꯟꯇꯥꯥꯖꯩ ꯌꯥꯝ ꯂꯥꯏꯕꯗ ꯍꯥꯏꯅꯖꯦ ꯍꯥꯏꯗꯤ ꯏꯊꯣꯛꯄ ꯍꯟꯗꯣꯛꯄꯗꯗꯤ ꯅꯨꯡꯉꯥꯏꯗꯅ
ꯏꯁ ꯑꯩꯗꯤꯅꯦ ꯅꯣꯛꯅꯤꯡꯒꯔꯖꯥꯠꯅꯤꯍꯦꯛ ꯅꯣꯏ ꯊꯣꯏꯒ ꯑꯩꯒ ꯋꯥꯔꯤ ꯁꯥꯟꯅꯕꯗꯅꯦ ꯏꯕꯥꯅꯤꯖꯦ ꯄꯛꯅꯣꯛꯇ ꯅꯣꯛꯑꯕ ꯀꯣꯗ ꯀꯣꯗꯔꯒ ꯉꯥꯡꯕꯒꯤ
ꯑꯥ
ꯑꯗꯨꯅꯦ ꯀꯥꯏ ꯇꯧꯗꯅ
ꯁꯤꯖꯥꯅꯤ ꯅꯣꯛꯄꯗ ꯀꯩ ꯍꯤꯟꯖꯥꯡ ꯆꯥꯒꯦ ꯒꯥꯏꯁꯦꯀꯣ
ꯅꯠꯇꯤꯌꯦ ꯅꯕꯥꯟꯅꯤꯅ ꯋꯥꯔꯤ ꯁꯥꯟꯅꯕꯗ ꯀꯩ ꯁꯥꯟꯅꯩꯌꯦ ꯑꯩꯉꯣꯟꯗ ꯇꯥꯏ ꯈꯪꯕ꯭ꯔꯥ
ꯎꯝ ꯀꯥ ꯅꯣꯏꯒꯤ ꯗ꯭ꯔꯦꯒꯣꯟ ꯐ꯭ꯔꯨꯠꯀꯤꯗꯨꯃ ꯁꯥꯟꯅꯔꯦ ꯑꯗꯨꯒ ꯃꯄꯥꯝ ꯆꯪꯕ ꯇꯧꯍꯣꯏꯗꯦ ꯑꯍꯟ ꯂꯥꯃꯟꯅ ꯒꯥꯏ ꯑꯗꯩꯗꯤ ꯉꯁꯥꯏ ꯌꯥꯝ ꯊꯣꯛꯂꯛꯈꯤꯕꯅꯤꯅꯦ ꯅꯕꯥꯟꯅꯤ ꯏꯀꯥꯏꯗꯅꯣꯝ ꯌꯦꯡꯉꯨꯖꯦ ꯀꯥꯟꯆꯤꯄꯨꯔꯒꯤ ꯀꯩꯅꯣꯗꯨꯗ ꯀꯥꯏ ꯁꯥꯟꯅꯔꯤꯌꯦꯅ ꯅꯕꯥꯟꯅꯤ
ꯑꯗꯨꯒꯤ ꯋꯥꯔꯤꯗꯨꯗꯤ ꯍꯧꯔꯛꯄꯒꯤꯅꯦꯕ ꯅꯪꯅ ꯀꯩꯅꯣ ꯇꯧꯕꯒꯤ ꯃꯇꯝꯗ ꯉꯜꯂꯤꯉꯩꯒꯤꯅꯦꯕ ꯑꯠ ꯌꯥꯝ ꯊꯨ ꯊꯨꯅꯒ ꯉꯥꯡꯕꯅꯦ ꯑꯈꯣꯏ ꯊꯣꯏꯅ ꯏꯆꯥꯝꯃ ꯅꯪꯅ ꯋꯥ ꯉꯥꯡꯕꯖꯦ ꯊꯨꯃꯟꯒꯤꯗꯅ ꯑꯩ ꯒ꯭ꯌꯥꯟ ꯑꯝ ꯇꯥꯗ꯭ꯔꯦꯌꯦ ꯑꯗꯩꯗꯤ ꯑꯗꯨꯒꯤ ꯀꯩꯅꯣꯗꯨꯃ ꯂꯣꯏꯒ꯭ꯔ ꯃꯇꯨꯡꯗ ꯑꯅꯤꯔꯛ ꯁꯨꯕꯒꯤ ꯇꯔꯟ ꯍꯥꯏꯒꯗ꯭ꯔꯥ
ꯎꯝ
ꯑꯅꯤꯔꯛ ꯁꯨꯕꯩ ꯕꯦꯁꯀꯤꯗꯨꯗ ꯑꯃꯨꯛ ꯑ ꯈꯥꯇꯪ ꯇꯞꯅ ꯉꯥꯡꯉꯖꯦ ꯍꯥꯏꯔ ꯀꯥꯟꯗ ꯍꯟꯗꯛꯀꯤ ꯑꯍꯨꯝꯂꯛꯀꯤꯖꯦ ꯁꯤꯒꯤꯖꯤꯅꯦꯕ ꯀꯣꯗ ꯀꯣꯗ ꯉꯥꯡꯉꯖꯦ ꯏꯕꯥꯅꯤꯅ ꯑꯗꯣ ꯍꯟꯗꯛ ꯀꯤ ꯑꯗꯣ ꯑꯩꯉꯣꯟꯗꯗꯤ ꯀꯌꯥ ꯊꯣꯛꯂꯛꯇꯦ ꯏꯁꯥꯒꯤ ꯑꯣꯏꯕ ꯔꯤꯄꯣꯔꯠꯇꯗꯤ
ꯎꯝ
ꯅꯣꯏ ꯅꯣꯏꯒꯤ ꯑ ꯅꯣꯏꯅ ꯉꯥꯡꯕꯁꯦ ꯅꯪꯅ ꯉꯥꯡꯕ ꯁꯦ ꯑꯩꯉꯣꯟꯗ ꯔꯦꯀꯣꯔꯠꯄꯨ ꯊꯣꯛꯄꯕꯨꯗꯤ ꯌꯥꯎꯒ꯭ꯔꯦ ꯑꯗꯣ ꯍꯟꯇꯛꯀꯤꯗꯤ ꯑꯃꯨꯛ ꯊꯣꯛꯂꯛꯈꯤꯗ꯭ꯔꯦꯕꯀꯣ ꯑꯌꯥꯝꯕꯅ ꯔꯕꯤꯅ ꯑꯩꯒꯤꯗꯤꯅꯦ ꯆꯤꯡꯃꯤꯒꯤ ꯂꯣꯟ ꯉꯥꯡꯕꯁꯤꯡꯁꯦ ꯆꯤꯡꯃꯤ ꯏꯆꯤꯜ ꯏꯅꯥꯎ
ꯑꯩꯁꯨ ꯑꯗꯨ ꯇꯥꯏꯑ ꯆꯤꯡꯃꯤꯒ ꯀꯛꯆꯤꯡꯗꯒꯤ
ꯀꯩꯒꯤꯅꯣ ꯑꯗꯨꯝ ꯃꯣꯏ ꯉꯥꯛꯇ ꯑꯌꯥꯝꯕꯩ ꯁꯥꯟꯅꯔꯕ꯭ꯔꯥ
ꯑꯩꯈꯣꯏꯁꯦ ꯑꯅꯝꯕꯅ ꯑꯩꯈꯣꯏꯒꯤ ꯀꯣꯠꯁꯦ ꯑꯩꯈꯣꯏꯗ ꯇꯥꯗꯦꯕ
ꯇꯥꯗꯦꯕ
ꯑꯗꯩ ꯃꯣꯏꯒꯤ ꯀꯣꯠ ꯁꯤꯁꯇꯦꯝꯗ ꯆꯠꯄꯒꯤ ꯇꯧꯔꯤꯖꯥꯠꯔꯣ
ꯑꯗꯣ ꯌꯥꯝ ꯁꯥꯡ ꯁꯥꯡ ꯅꯪ ꯑꯥ ꯌꯥꯝ ꯁꯥꯡ ꯁꯥꯡꯅꯕꯨꯗꯤ ꯉꯥꯡꯕꯕꯨꯗꯤ ꯅꯠꯇꯦꯕꯀꯣ ꯑꯗꯨꯒ ꯀꯩꯅꯣ
ꯌꯥꯎꯕꯅꯦ ꯑꯗꯨ
ꯈꯪꯉꯦ ꯈꯪꯉꯦ ꯈꯪꯉꯦ ꯈꯪꯉꯦ ꯃꯥꯅ ꯉꯥꯡꯕ ꯑ ꯆꯤꯟꯖꯦ ꯀꯣꯠ ꯀꯣꯠ ꯀꯣꯗ ꯀꯣꯗꯅ ꯉꯥꯡꯕꯗꯣ
ꯑꯥ
ꯑꯗꯨ ꯑꯩꯈꯣꯏꯗꯣꯏ ꯏꯕꯥꯅꯤꯅ ꯅꯣꯛꯏꯅꯤ ꯀꯩꯅꯣ ꯑꯗꯣ ꯑꯩꯈꯣꯏ ꯊꯣꯏꯕꯥꯅꯤꯅ ꯑꯩꯈꯣꯏ ꯊꯣꯏꯕꯥꯅꯤꯅ ꯋꯥꯔꯤ ꯁꯥꯟꯅꯕꯁꯦ ꯍꯟꯗꯛꯇꯤ ꯌꯥꯝ ꯅꯨꯡꯉꯥꯏꯔꯅꯤ ꯃꯣꯏ ꯏꯕ ꯈꯣꯠꯄꯒꯤꯗꯤ ꯑꯩꯈꯣꯏꯗꯤ ꯌꯥꯝ ꯐꯖꯅ ꯉꯥꯡꯉꯦꯕꯀꯣ ꯁꯦꯡ ꯁꯦꯡꯅ ꯉꯥꯡꯕꯤꯔꯖꯥꯅꯦ ꯇꯞ ꯇꯞꯅ
ꯁꯨꯔꯨ ꯃꯔꯨꯗ ꯋꯥ ꯉꯥꯡꯕꯁꯦ ꯇꯥꯕ ꯌꯥꯝꯅ ꯋꯥꯑꯦꯕ ꯍꯕ
ꯑꯁ ꯑꯩ ꯏꯕ ꯉꯝꯗꯗꯅꯅꯦ ꯑꯩꯗꯤ ꯑꯗꯨꯝ ꯁꯝꯖꯟ ꯁꯝꯖꯟꯗ ꯄꯣꯛ ꯄꯣꯛꯒ ꯊꯥꯖꯤꯟꯈ꯭ꯔꯕꯅꯤ ꯈꯪꯗꯦ ꯀꯔꯝ ꯇꯧꯔꯛꯀꯗꯣꯏꯅꯣ ꯒ꯭ꯌꯥꯟ ꯇꯥꯗꯦ ꯁꯝꯖꯟ ꯁꯝꯖꯟꯗꯅ ꯑꯃꯨꯛ ꯇꯞꯄꯛꯑꯕ
ꯇꯞꯄꯦ
ꯑꯃꯨꯛ ꯌꯥꯔꯨꯔꯕꯅꯦ ꯁꯤꯁꯦ ꯑꯃꯨꯛ ꯍꯧꯔꯕꯣ ꯍꯥꯏꯁꯤꯕꯣ
ꯑꯪ ꯈꯔ ꯂꯦꯡꯉꯨ ꯁ꯭ꯔꯣꯛ ꯇꯧꯔꯒ ꯈꯤꯇꯪ ꯍꯪꯕꯩ ꯇꯥꯏꯞ ꯇꯧꯋꯦ
ꯑꯩꯒꯤꯖꯦ ꯑꯃꯨꯛ ꯏꯃꯥꯟꯅꯕꯤꯅ ꯉ ꯐꯖꯅ ꯇꯥꯔꯦꯅ ꯍꯟꯗꯛꯁꯦ ꯑꯃꯨꯛ ꯇꯧꯔꯦꯕ
ꯑꯥ
ꯃꯌꯦꯛ ꯁꯦꯡꯅ ꯇꯥꯏꯌꯦꯅ
ꯎꯝ
ꯅꯣꯏ ꯑꯦꯝ ꯌꯨ ꯒꯦꯠꯇ ꯕꯣꯝ ꯄꯣꯛꯈꯥꯏꯌꯦ ꯇꯥꯕ꯭ꯔꯣ ꯔꯕꯤꯅꯥ
ꯄꯣꯈꯥꯏꯌꯦ
ꯀꯩꯅ ꯉꯁꯤ
ꯉꯁꯤ ꯅꯠꯇꯦ ꯉꯔꯥꯡ ꯉꯍꯥꯟ
ꯀꯅꯥꯅ ꯑꯩꯁ ꯂꯣꯏꯔꯦꯍꯦ ꯀꯩ ꯃꯔꯝꯒꯤ ꯇꯧꯔꯝꯃꯤꯕ
ꯃꯣꯏ ꯊꯕꯛ ꯄꯅꯤꯒꯣ
ꯑꯣ ꯇꯜꯂꯦꯍꯦꯕꯣ ꯂꯝꯕꯤꯁꯤꯗ ꯆꯠꯀꯗꯧꯕ ꯀꯤꯔꯦ ꯍꯣꯏ ꯆꯨꯝꯃꯦꯌꯦ ꯑꯗꯨꯅꯦ ꯌꯥꯝ ꯁꯥꯊꯤꯅ ꯁꯣꯛꯑꯃꯦ ꯍꯥꯏꯕ ꯃꯤ ꯁꯣꯛꯄ ꯌꯥꯎꯕ꯭ꯔꯣ ꯔ꯭ꯕꯤꯅꯥ
ꯍꯥ ꯑꯁꯣꯛ ꯑꯄ ꯑꯝ ꯌꯥꯍꯧꯗꯦꯕꯀꯣ ꯀꯤꯍꯟꯕ
ꯒꯦꯠꯇꯨ ꯐꯛꯀꯥꯏꯕ꯭ꯔꯥꯕ
ꯒꯦꯠꯇꯨ ꯐꯛꯀꯥꯏꯗꯦ ꯐꯦꯛꯅꯦ
ꯑꯣ ꯒꯦꯠꯀ ꯄꯣꯛꯈꯥꯏꯕꯒꯤ ꯌꯥꯝ ꯎꯠꯂꯦ ꯑꯥ
ꯑꯗꯨꯗ ꯃꯦꯟ ꯒꯦꯠ ꯇꯥ ꯅꯠꯇꯦ ꯅꯣꯔꯊ ꯒꯦꯠ ꯇꯥ꯫ ꯃꯦꯟꯒꯦꯠ ꯅꯣꯡꯒꯦꯠ ꯍꯥꯏꯗꯤ ꯅꯣꯠ ꯒꯣꯠ ꯀꯩꯅꯣꯒꯤꯔꯣꯝ ꯂꯥꯛꯄꯩꯗꯣ ꯁꯨꯝ ꯂꯥꯛꯀꯥꯟ ꯑꯩꯈꯣꯏ ꯍꯣꯜꯁꯦꯜ ꯔꯣꯝꯒꯤꯗ ꯑꯃ
ꯅꯣꯠꯒꯦꯗ ꯍꯥꯏꯌꯦ ꯅꯣꯠꯒꯗꯤ ꯃꯦꯟꯒꯤꯅ ꯅꯠꯇꯦꯌꯦ꯫
ꯌꯥ
ꯅꯣꯔꯠ ꯒꯦꯠ ꯑꯩꯇꯩ ꯑꯩꯗꯤ ꯈꯪꯗꯦ ꯀꯗꯥꯥꯏ ꯖꯒꯥꯥꯁꯨ ꯍꯣꯝꯆꯥꯏ ꯀꯅꯣ ꯑ ꯑꯋꯥꯡꯕꯣꯅ ꯁꯣꯝꯗꯔꯣ꯫
ꯑꯋꯥꯡꯂꯣꯝ ꯊꯪꯕꯗ ꯑꯪ꯫
ꯑꯩ ꯎꯗ꯭ꯔꯤ
ꯑꯗꯨꯗ ꯄ ꯄꯈꯕ ꯍꯥꯏꯁꯦ
ꯑꯥ
ꯍꯥꯏꯗꯤ ꯀꯤꯍꯟꯕ ꯍꯥꯏꯇꯥꯔꯦꯅꯦ ꯃꯣꯏꯗ ꯃꯣꯏ ꯌꯥꯗ꯭ꯔꯦ ꯑꯩꯈꯣꯏ ꯌꯥꯗ ꯔꯤ ꯍꯥꯏꯗꯣ ꯈꯪꯍꯟꯕ ꯍꯥꯏꯇꯔꯦ
ꯀꯩ ꯅꯣꯏ ꯊꯕꯛꯀꯤ ꯃꯇꯥꯡꯒꯤꯗꯣ?
ꯊꯕꯛꯀꯤ ꯍꯟꯗꯛꯀꯤ ꯂꯧꯈꯠꯈꯤꯕꯗꯣ ꯍꯥꯟꯅ ꯄꯣꯛꯈꯥꯏꯈꯔꯦꯕ ꯌꯥꯝꯅ ꯑꯗꯨꯏ ꯃꯇꯥꯡꯗ ꯑꯃꯨꯛ
ꯑꯥ ꯑꯥ ꯑꯥ ꯑꯥ ꯎꯝ ꯍꯟꯇꯛ ꯂꯧꯈꯤꯕ ꯃꯌꯥꯝ
ꯑꯥ ꯑꯗꯨꯒꯤ ꯄꯣꯛꯈꯥꯏꯕ ꯌꯥꯕ ꯄꯣꯛꯈꯥꯏꯔ ꯃꯇꯨꯡꯗ ꯑꯃꯨꯛ ꯃꯤꯁꯦꯡꯁꯦ ꯑꯅꯧꯕ ꯑꯃꯨꯛ ꯁꯤꯜꯂꯦꯗꯅ
ꯁꯤꯜꯂꯦ ꯑꯥ
ꯕꯤ ꯁꯤꯁꯦ ꯑꯅꯧꯕ ꯁꯤꯟꯕꯒꯤ ꯈꯣꯠꯄꯒꯤ ꯑꯃꯨꯛ ꯃꯣꯏ ꯊꯕꯛꯇꯨ ꯌꯥꯗ꯭ꯔꯦ ꯈꯣꯠꯂꯦꯅ ꯇꯧꯔꯦꯗꯅ꯫
ꯅꯝꯁꯤꯜꯂ ꯂꯩꯔꯝꯕ ꯊꯕꯛꯇꯣ ꯀꯥꯕ ꯈꯅꯔꯦꯕ ꯌꯥꯔꯦ ꯍꯥꯏꯕꯗꯒꯤ ꯑꯃꯨꯛ ꯍꯥꯏꯔꯛꯄꯩ ꯋꯥꯅꯤꯗ꯫
ꯀꯥꯕ ꯍꯧꯔꯕ꯭ꯔꯅꯦ꯫
ꯀꯥꯕ ꯌꯥꯔꯦ ꯀꯥꯏꯅ ꯑꯣꯔꯗꯔ ꯄꯤꯈꯔꯗꯨꯗꯤ ꯃꯣꯏꯒꯤ ꯌꯥꯔꯦꯅ꯫
ꯑꯗꯨ ꯌꯥꯔꯦ ꯄꯤꯕꯗꯣ ꯌꯥꯕ ꯍꯧꯅ ꯀꯥꯕꯕꯨ ꯌꯥꯎꯅꯔ ꯌꯥꯎꯅꯔ
ꯑꯗꯨꯃꯥꯏꯅ ꯌꯥꯕꯒꯤ ꯑꯌꯥꯕꯗꯣ ꯄꯤꯕꯩꯅꯦꯕ꯫
ꯑꯗꯨ ꯑꯗꯨ ꯄꯤꯕꯗꯣ ꯌꯥꯅꯤꯡꯗꯕ ꯀꯥꯡꯕꯨꯅ ꯇꯧꯔꯤꯔꯕ꯫
ꯑꯥ ꯑꯥ ꯑꯥ
ꯏꯁ ꯑꯣꯏꯔꯦꯍꯦ ꯏꯤꯔꯥꯡ ꯑꯃꯅꯤꯡꯅꯦ ꯑꯗꯨꯗꯤ꯫
ꯂꯣꯏꯗ꯭ꯔꯤꯕꯔꯤꯕ ꯄꯣꯠꯇꯣ ꯀꯩꯁꯨ ꯃꯣꯏꯅꯕꯨꯗꯤ ꯌꯥꯔꯦꯅ ꯀꯩꯅꯣ ꯇꯧꯈ꯭ꯔꯦꯗꯅ꯫
ꯎꯝ
ꯑꯗꯨ ꯌꯥꯅꯤꯡꯗꯕ ꯃꯤ ꯂꯩꯔꯤ ꯑꯗꯨꯅꯅꯦꯕ ꯌꯥꯗ꯭ꯔꯦ ꯍꯥꯏꯕꯒꯤ ꯄꯣꯠꯇꯅꯦꯕ꯫ ꯑꯗꯨꯗꯨꯒꯤ ꯃꯇꯥꯡꯗꯅꯦ ꯄꯣꯛꯈꯥꯏꯔꯛꯏꯁꯦ꯫
ꯏꯁ
ꯌꯥꯝ ꯄꯣꯈꯥꯏꯔꯦ ꯑꯦꯝ ꯌꯨꯝ ꯃꯅꯨꯡ ꯍꯟꯇꯛꯀꯤ ꯊꯕꯛꯀꯤꯁꯤꯗ꯫ ꯀ꯭ꯋꯥꯇꯔꯗ ꯈꯔꯂꯪ ꯀ꯭ꯋꯥꯇꯗꯁꯨ ꯂꯪꯁꯤꯜꯂꯝꯕ ꯈꯪꯉꯕꯔ ꯀ꯭ꯋꯥꯇꯔꯗꯨꯗ ꯐꯅ ꯌꯥꯝ ꯌꯥꯝꯈ꯭ꯔꯕꯅꯤ꯫
ꯑꯗꯨꯕꯨ ꯑꯁꯣꯛ ꯑꯄꯟ ꯌꯥꯎꯔꯗꯤ ꯏꯃꯥ ꯄꯦꯝꯃꯥ꯫ ꯃꯣꯏ ꯅꯨꯡꯗꯥꯡꯒꯨꯝꯕꯗ ꯀꯩꯒꯨꯝꯕꯗ ꯇꯧꯔꯤꯔ ꯅ ꯄꯣꯈꯥꯏ ꯈꯣꯠꯀꯥꯏꯕꯗꯣ꯫
ꯅꯨꯡꯗꯥꯡꯗꯁꯨ ꯇꯧꯏ ꯅꯣꯡꯉꯜꯂꯝꯗꯥꯏꯁꯨ ꯇꯧꯏ꯫
ꯑꯥ ꯎꯝ ꯎꯝ ꯏꯁ ꯂꯣꯏꯔꯦ ꯀꯤꯕꯨ ꯀꯤꯖ ꯏꯕꯦꯝꯃꯥ꯫ ꯑꯦꯝ ꯌꯨꯗꯒ ꯐꯠꯐꯥ ꯐꯠꯐꯥ ꯂꯥꯛꯀꯗꯕ ꯕꯣꯝꯒ ꯐꯣꯡꯃꯝꯃꯗꯤ
ꯍꯦ ꯑꯗꯨꯗꯤ ꯑꯌꯨꯛ ꯅꯨꯟꯗꯤꯜꯗꯗꯤ ꯇꯧꯗꯦꯗ꯫
ꯑꯥ ꯑꯦꯁ ꯅꯨꯡꯗꯥꯡꯗꯨꯗ ꯉꯁꯥꯏꯗꯤ ꯃꯁꯥꯛ ꯃꯁꯥ ꯎꯗꯅ ꯂꯥꯛꯇꯣꯏꯅꯦꯗꯣꯀꯣ꯫ ꯑꯗꯨ ꯅꯣꯏ ꯁꯦꯀꯨꯔꯤ ꯇꯤ ꯂꯩꯔꯤ ꯃꯌꯥꯝꯗꯨꯒꯣ ꯑꯗꯨꯗꯒꯤꯗꯤ ꯒꯦꯠꯇꯣ ꯃꯦꯟ ꯒꯦꯠ
ꯁꯦꯀꯨꯔꯤꯇꯤ ꯍꯥꯏꯁ ꯑꯗꯨꯅ ꯉꯝꯕ ꯅꯠꯇꯦ ꯅꯠꯇꯦꯗꯩꯆꯦ ꯍꯥꯏꯗꯤ ꯃꯤ ꯂꯣꯏ ꯒꯥꯎ ꯒꯥꯎ ꯊꯧꯖꯤꯟꯕꯅꯤꯅ ꯁꯝꯅꯔ ꯂꯣꯏ ꯂꯩꯕꯅꯤꯅꯀꯣ ꯉꯝꯕ ꯅꯥꯇꯦꯗꯥ
ꯑ ꯒꯥꯔꯤ ꯑꯆꯧꯕ ꯂꯥꯛꯑꯁꯨ ꯃꯣꯏꯗꯤ ꯅꯤꯡꯊꯤ ꯅꯨꯡꯉꯥꯏꯅ ꯆꯦꯛꯀ ꯇꯧꯗ꯭ꯔꯥ ꯁꯤꯅꯤ ꯅꯨꯡꯗꯥꯡꯗꯒꯨꯝꯕꯗꯤ ꯆꯦꯛ ꯇꯧꯕꯅꯤ
ꯃꯣꯏ ꯑꯗꯨ ꯅꯨꯡꯗꯥꯡꯗ ꯂꯥꯛꯑꯒ ꯇꯣꯡ ꯇꯧ ꯅꯠꯇꯦ ꯍꯥꯟꯅ ꯂꯩꯁꯜꯂ ꯈꯣꯠꯂ ꯄ꯭ꯂꯥꯟ ꯁꯤꯟꯂꯤꯅꯤ ꯀꯩꯅꯣ
ꯃꯥꯅꯦ ꯑꯗꯨꯅꯦ ꯍꯥꯏꯁꯦ ꯅꯨꯡꯗꯥꯡ ꯂꯥꯛꯄ ꯑꯣꯏꯇꯥꯔꯗꯤ ꯈꯪꯉꯅꯤꯕ ꯑꯌꯨꯛ ꯃꯌꯥꯝ ꯆꯪꯕꯗꯨꯗ ꯑꯗꯨꯝ ꯌꯥꯎꯒꯤꯅꯦꯕ ꯂꯣꯏ ꯆꯦꯛ ꯇꯧ ꯂꯩꯕ ꯉꯝꯕ ꯅꯠꯇꯕꯅꯤꯅ ꯁ꯭ꯀꯨꯜ ꯁꯥꯇ꯭ꯔ ꯁꯥꯔꯒ ꯑꯗꯨꯝ ꯂꯥꯛꯑꯁꯨ ꯈꯪꯄꯣꯠꯇꯦ
ꯄꯣꯛꯈꯥꯏꯔꯦ ꯑꯦꯝ ꯌꯨ ꯒꯦꯠꯁꯦ ꯊꯣꯡ ꯁꯠ ꯂꯣꯟꯁꯤꯜꯂꯤꯅꯦ ꯑꯦꯝ ꯑꯦ ꯒꯦꯠꯁꯦ ꯑꯗꯨꯒ ꯊꯤꯕꯗ ꯐꯪꯗ꯭ꯔꯤꯅꯤ ꯀꯩꯅꯣ
ꯀꯥꯏ ꯐꯪꯗꯣꯏꯅꯣ ꯃꯤ ꯔꯤꯃꯣꯠꯅ ꯇꯧꯕ ꯑꯣꯏꯔꯝꯃꯗꯤ
ꯑꯗꯨꯗꯦ ꯑꯦ ꯅꯠꯇꯦ ꯅꯪ ꯂꯥꯛꯑꯒꯂꯒ ꯂꯥꯪꯖꯤꯟꯂꯃꯒꯥ ꯆꯦꯟꯒꯤꯕꯥ ꯎꯅꯍꯧꯔꯝꯅꯤ
ꯏꯁ ꯇꯝ
ꯍꯥꯟꯅ ꯄ꯭ꯂꯥꯟ ꯇꯧꯔ ꯀꯥꯏ ꯂꯩꯗꯣꯏꯅꯣ ꯃꯤꯒꯤ ꯃꯤ ꯉꯥꯛꯇꯅꯤ
ꯍꯣꯏ ꯑꯗꯨꯕꯨꯗꯤ ꯆꯨꯝꯃꯤ ꯅꯠꯇ꯭ꯔꯥ ꯐꯝꯗꯅ ꯈꯣꯠꯇꯅ ꯔꯤꯃꯣꯠꯀ ꯇꯧꯗꯅ ꯅꯝꯅ ꯈꯣꯠꯇ ꯇꯧꯕ ꯌꯥꯕ ꯅꯠꯇꯦꯕ ꯑꯗꯨꯗꯨ ꯀꯟꯗꯤꯁꯟꯗꯣ
ꯕꯣꯝ ꯃꯆꯥ ꯃꯆꯥꯅꯤꯗ ꯕꯣꯝ ꯃꯆꯥ ꯃꯆꯥ ꯁꯨꯝ ꯅꯪꯁꯤꯜꯔꯝꯕ ꯍꯥꯏꯇꯥꯔꯦꯅꯦ
ꯑꯦ ꯑꯗꯣ ꯍꯧꯖꯤꯛ ꯃꯆꯥꯗꯨꯗꯤ ꯄꯣꯛꯈꯥꯏꯔꯗꯤ ꯁꯣꯛꯇꯣꯔꯤꯅꯤꯅꯦ ꯀꯤꯕꯨ ꯀꯤꯖꯔꯦꯗꯥ ꯑꯦꯝ ꯌꯨꯗꯒ ꯂꯥꯛꯀꯗꯕ ꯏꯔꯥꯡ ꯇꯧꯕꯗꯣ
ꯑꯌꯨꯛ ꯅꯨꯡꯊꯤꯟꯗꯤ ꯇꯧꯔꯣꯏꯌꯦ ꯅꯨꯡꯗꯥꯡ
ꯄꯣ ꯈꯥꯏꯔꯝ ꯈꯣꯠꯂꯝꯃꯦ ꯍꯥꯏꯕꯒꯤ ꯙꯔꯅꯥ ꯅꯣꯡꯅꯒ ꯇꯧꯗ꯭ꯔꯣ
ꯇꯧꯗ ꯀꯅꯥꯝ ꯇꯧꯗꯦꯗꯥ
ꯀꯩꯅꯝ ꯇꯧꯗꯦ
ꯍꯧꯔꯛꯄꯗꯗꯤ ꯈꯔ ꯑꯃ ꯍꯧꯔꯛꯄꯗꯗꯤ ꯂꯣ ꯗꯤꯄꯥꯔꯠꯃꯦꯟꯒꯤ ꯍꯦꯠꯇꯣ ꯑꯗꯨꯒꯤ ꯃꯌꯨꯝꯗ ꯍꯥꯏꯗꯤ ꯑꯣꯟꯅ ꯂꯪꯁꯤꯜꯂꯝꯕ ꯍꯥꯏꯇꯥꯔꯦ ꯃꯣꯏꯅ ꯃꯤ ꯃꯁꯛ ꯈꯪꯗꯕꯤꯗ ꯑꯗꯨꯣ ꯁꯦꯡꯗꯣꯔꯛ ꯈꯔꯦꯕ ꯑꯣꯟꯅ ꯂꯪꯁꯤꯟꯕꯅꯦ ꯈꯣꯠꯄꯅꯦꯅ
ꯑꯥ
ꯈꯕꯔꯗꯒ ꯌꯥꯝ ꯍꯥꯞꯅꯈ꯭ꯔꯕꯅꯦ
ꯑꯣ
ꯊꯕꯛꯇꯨꯒꯤꯅꯦꯅ ꯑꯗꯨꯝ ꯁꯦꯡꯗꯣꯔꯛꯄꯅꯦ ꯃꯣꯏꯅ
ꯑꯣ ꯌꯥꯝ ꯇꯧꯔꯤ ꯌꯥꯝ ꯌꯥꯝ ꯇꯧꯔꯤꯅꯤ ꯇꯧꯔꯤꯖꯥꯠꯅꯤꯅꯦ ꯑꯗꯨꯗ ꯅꯣꯏ ꯑꯦꯝ ꯌꯌꯨꯗꯨꯁꯨ
ꯍꯣꯏ
ꯏꯁ ꯇꯟꯕꯨ ꯇꯟꯂꯤꯍꯦ ꯑꯑꯣꯏꯕꯥ ꯑꯗꯨꯒ ꯀꯗ ꯊꯕꯛꯀꯤ ꯃꯇꯥꯡꯁꯦ ꯌꯥꯝ ꯌꯦ ꯌꯦꯠꯅꯔꯗꯤ ꯄꯥꯛ ꯍꯦꯛꯇ ꯑꯣꯏꯒꯟꯗꯕꯅꯤꯅꯦ ꯑꯃꯅ ꯊꯤꯡꯖꯤꯜꯂꯛꯑꯗꯤꯅꯦ ꯑꯥ ꯊꯤꯡꯖꯜꯂꯛꯑꯒꯗꯤꯅꯦ ꯛꯇꯅꯦ ꯃꯗꯨ ꯍꯥꯏꯗꯤ ꯃꯣꯏꯁꯨ ꯑꯁꯣꯏꯕ ꯑꯃ ꯊꯤꯔꯒ ꯇꯧꯔꯛ ꯏꯃꯤꯗꯣ ꯅꯠꯇ꯭ꯔꯥ ꯑꯁꯣꯏꯕꯗ ꯈꯪꯉꯒ ꯀꯛ ꯇꯧꯗꯅꯕ ꯊꯕꯛꯁꯦ ꯇꯧꯗꯅꯕ ꯑꯣꯏꯗꯅꯕ ꯑꯃꯥ ꯌꯦꯛꯈꯠꯂꯛꯅꯤꯗꯣ
ꯀꯅꯦ ꯌꯥꯗꯦ ꯍꯥꯏꯕꯗꯣ ꯅꯣꯏꯅ ꯎꯝ ꯎꯝ
ꯑꯣꯏꯗꯗꯅ ꯍꯧꯖꯤꯛꯐꯥꯎ ꯂꯩꯔꯤꯕꯅꯦꯕ
ꯃꯥꯅꯦ
ꯌꯦꯠꯄ ꯉꯝꯗꯅ ꯂꯩꯔꯤ ꯉꯝꯃꯒ ꯂꯩꯔꯤꯅꯦꯕ ꯑꯁꯣꯏ ꯑꯥ ꯀꯩꯅꯣꯗꯨꯅ ꯑꯊꯤꯡꯕ ꯄꯤꯕꯗꯨꯅ ꯉꯝꯃꯥ ꯂꯩ ꯅꯠꯇ꯭ꯔꯣ ꯃꯣꯏꯅ ꯍꯧꯖꯤꯛꯐꯥꯎꯕ ꯉꯝꯗ꯭ꯔꯤꯗꯨꯅꯗꯤ ꯑꯗꯨꯅꯤꯅꯦ ꯑꯁ ꯑꯗꯨꯗꯤ ꯄꯩꯁꯥꯒ ꯆꯥꯎ ꯆꯥꯎꯅ ꯅꯝꯃꯒ ꯇꯧꯅꯔꯝꯒꯅꯤꯗꯣ ꯊꯕꯛ ꯍꯥꯏꯔꯦ
ꯅꯨꯡꯉꯥꯏꯕꯝꯗꯤ ꯈꯪꯉꯝꯃꯣꯏ ꯊꯕꯛꯁꯤꯗ ꯄꯩꯁꯥ ꯄꯤꯈꯤꯕ ꯃꯤꯈꯩꯗꯣ
ꯀꯗꯥꯏꯗꯒꯤ ꯀꯩꯅꯣ ꯑꯁꯤ ꯑꯍꯤꯡ ꯇꯨꯝꯃꯎ ꯂꯧ ꯌꯣꯜꯂ ꯇꯧꯕ ꯀꯣꯡꯒꯥꯏ ꯑꯃꯥ ꯌꯥꯎꯔꯝꯗꯣꯏꯅꯤ ꯍꯤꯡꯒꯣꯜ ꯌꯣꯜꯂ ꯇꯧꯕꯁꯨ ꯀꯣꯡꯒꯥꯏ ꯑꯃꯥ ꯌꯥꯎꯔꯝꯗꯣꯏꯅꯤ ꯊꯕꯛ ꯇꯨꯕꯨ ꯑꯣꯏꯔꯗꯤ ꯗꯤꯅ ꯑꯗꯩꯗꯤ ꯅꯣꯏꯗꯤ ꯌꯨꯅꯤꯚꯔꯁꯤꯇꯤꯒꯤꯗꯤ ꯁꯦꯟꯇ꯭ꯔꯦꯜꯁꯨ ꯑꯣꯜꯂꯦ
ꯎꯝ
ꯅꯠꯇ꯭ꯔꯥ ꯏꯁꯇꯦꯠꯀꯤ ꯄ‌ꯦꯁꯨ ꯅꯠꯇꯦ ꯁꯦꯟꯇ꯭ꯔꯦꯜ ꯄ‌ꯦꯅꯤ ꯑꯗꯨꯗ ꯊꯕꯛ ꯇꯧꯍꯧꯕ ꯍꯥꯏꯁꯦ ꯄꯤꯛꯄ ꯑꯥ ꯀꯩꯅꯣꯕꯨꯛꯇꯥ ꯄꯤꯌꯣꯟꯕꯧꯇ ꯑꯥ ꯃꯥꯂꯤ ꯄꯤꯔꯣꯟꯒꯨꯝꯕ ꯑꯗꯨ ꯑꯗꯥꯕꯨꯛꯇꯥ ꯇꯏꯂꫭꯞ ꯑꯥ ꯌꯧꯅꯥ ꯆꯥꯎꯥꯗꯣꯏꯅꯦ ꯍꯥꯏꯕ
ꯎꯞ ꯐꯧꯔꯒ ꯁꯦꯀꯨꯔꯤꯇꯤꯁꯦ ꯀꯣꯟꯇ꯭ꯔꯦꯛꯅꯤꯗꯅ ꯔꯤꯒꯨꯂꯔ ꯇ‌ꯦꯕꯥ ꯁ‌ꯦꯀꫭꯔꯤꯇ‌ꯦꯁ‌ꯦ
ꯑꯥ ꯑꯗꯨꯅꯦ ꯈꯜꯂꯣꯗꯅ ꯑꯗꯣ
ꯁꯨꯏꯄꯔ ꯊ꯭ꯔꯨꯠ ꯂꯥꯎꯕꯁꯦ ꯁꯨꯏꯄꯔ ꯊ꯭ꯔꯨꯠ ꯂꯥꯎꯕꯁꯦ ꯇꯔꯥꯅꯤꯄꯜ ꯇꯔꯥꯃꯥꯄꯜ
ꯑꯗꯨꯅꯦ ꯁꯨꯏꯄꯔ ꯊꯨꯠ ꯂꯥꯎꯕꯕꯨꯛꯇ ꯑꯗꯨ ꯇꯧꯔꯦ ꯍꯌ‌ꯦꯡ ꯔꯤꯒꯨꯂꯔ ꯇꯥ ꯁꯜꯂꯣ ꯑꯗꯒꯤꯗꯤ ꯁꯦꯅꯤꯌꯔ ꯖꯨꯅꯤꯌꯔ ꯍꯥꯏꯅ ꯂꯥꯛꯀꯅꯤ ꯍꯥ
ꯎꯝ
ꯑꯗꯨ ꯇꯧ ꯐꯠꯇ꯭ꯔꯣ ꯄ꯭ꯔꯥꯏꯚꯦꯠꯇ ꯂꯨꯄꯥ ꯂꯨꯄꯥ ꯂꯤꯁꯤꯡ ꯑꯥ ꯑꯥ ꯃꯔꯤ ꯃꯉꯥ ꯃꯉꯥ ꯄꯤꯔꯒ ꯑꯥ ꯌꯥꯝ ꯅꯨꯡꯉꯥꯏꯗꯧꯕ ꯃꯤ ꯃꯪꯉꯥ ꯄꯤꯔꯒ ꯀꯥꯔꯒꯅ ꯄꯤꯕ ꯂꯦꯞꯄꯒꯅ ꯄꯩꯁꯥ ꯀꯛꯄ ꯇꯧꯗ ꯁꯔꯨꯛ ꯑꯗꯨ ꯈꯟꯕ꯭ꯔꯥ
ꯑꯗꯨ ꯀꯦꯔꯇꯦꯀꯔꯁꯦꯀꯦꯔꯇꯦꯀꯁ‌ꯦ ꯌꯥꯝ ꯋꯥꯕ ꯅꯠꯇꯦꯗꯅ ꯑꯦꯝ ꯌꯨꯗ ꯊꯕꯛ ꯇꯧꯕꯗꯥ ꯈꯋꯥꯏ ꯅꯨꯪꯉꯥꯏꯕꯥꯁꯤ ꯀꯦꯔꯇꯦꯀꯔ ꯅꯤ
ꯑꯣ ꯀꯦꯔꯇꯦꯀꯔꯁꯤ ꯀꯌꯥ ꯀꯦꯔꯇꯦꯀꯔꯁꯤ ꯀꯌꯥꯃꯨꯛꯀ ꯂꯧꯒꯦ
ꯀꯦꯔꯇꯦꯀꯔꯁꯦ ꯍꯣꯁꯇꯦꯜ ꯑꯃꯝꯗ ꯑꯩꯅ ꯑꯃꯃꯝ ꯊꯝꯃꯦꯕꯀꯣ ꯃꯣꯏꯗꯤ ꯃꯦꯠꯁ ꯃꯦꯠꯁ ꯄꯥꯏꯕꯩꯗ ꯃꯦꯠꯁꯀꯤ
ꯑꯦ ꯑꯗꯨꯗꯤ ꯀꯦꯔꯇꯦꯀꯔꯁꯦ ꯑꯥ ꯍꯣꯁꯇꯦꯜꯁꯦ ꯍꯣꯁꯇꯦꯜ ꯑꯃꯃ ꯑꯃꯃꯝ ꯊꯝꯃꯦꯕ
ꯑꯥ ꯍꯥꯏꯗꯤ ꯀꯩ ꯍꯥꯏꯅꯤ ꯃꯦꯁ ꯄꯥꯏꯕ ꯐꯩꯖꯥꯜꯁꯨ ꯐꯅꯌꯥꯝ ꯂꯦꯝꯃꯅꯤꯗꯅ ꯏꯟꯖꯥꯡ ꯅꯥꯄꯤ ꯂꯩꯕꯒꯤꯁꯨ
ꯑꯥ
ꯈꯪꯉꯕ ꯑꯗꯨꯝ ꯐꯅꯌꯥꯝ ꯂꯦꯝꯗꯣꯏꯅꯦ ꯑꯗꯨꯁꯨ
ꯑꯗꯣ ꯀꯦꯌꯔꯇꯦꯀꯔꯒꯤ ꯈꯔꫭꯁ ꯍꯣꯁꯇꯦꯜꯒꯤꯁꯦ ꯅꯨꯄꯤ ꯅꯨꯄꯤ ꯅꯨꯄꯥ ꯍꯣꯁꯇꯦꯜꯁꯦ ꯄꯨꯟꯅ ꯂꯩꯕ꯭ꯔꯣ ꯀꯃꯥꯏꯅ ꯇꯧꯒꯦ
ꯅꯨꯄꯤꯒꯤ ꯅꯨꯄꯤꯒꯤ ꯇꯣꯉꯥꯟ ꯇꯣꯉꯥꯟ ꯂꯩꯔꯤꯗꯨꯗꯤ
ꯑꯣ ꯍꯣꯏꯅ‌ꯦ
ꯑꯗꯨꯒ ꯊꯥꯗ ꯃꯣꯏ ꯀꯨꯟꯍꯨꯝꯗꯣꯏ ꯀꯨꯟꯃꯔꯤ ꯂꯥꯛꯏꯅꯦꯕ ꯑꯗꯨꯁꯨꯃꯛ ꯌꯥꯝ ꯋꯥꯕ ꯅꯠ ꯅꯠꯇꯦꯕ ꯉꯥꯏꯍꯥꯛꯂꯥꯛꯑꯝꯃꯅꯤ ꯏꯟꯖꯥꯡ ꯅꯥꯄꯤ ꯂꯩꯥꯏꯔ ꯄꯤꯔꯝꯃꯅꯤ ꯀꯩꯅꯣꯝ ꯀꯩꯅꯣꯝ ꯆꯦ ꯆꯥꯡ ꯊꯥꯗꯣꯛꯑꯅꯤ ꯑꯗꯨꯝ ꯐ꯭ꯔꯤ ꯑꯣꯏꯔꯦ
ꯑꯥ ꯑꯗꯨꯕꯨ ꯑꯦꯝ ꯌꯨꯗꯨꯗꯤ ꯉꯁꯥꯏꯒꯤ ꯑꯉꯥꯡ ꯃꯆꯥꯗꯣ ꯐꯦꯠꯄꯦꯠ ꯂꯥꯎꯕꯝꯇ ꯅꯠꯇꯦꯗꯣ ꯂꯩꯔꯤ ꯃꯌꯥꯝꯗꯣ ꯇꯧꯔꯣꯏꯔꯄꯣꯠꯇꯣꯏꯅꯤ ꯒ꯭ꯌꯥꯟ ꯇꯥꯔꯝꯕ ꯂꯩꯁꯥ
ꯑꯗꯨ ꯃꯌꯨꯝꯗꯁꯨ ꯍꯟꯅꯔꯤꯅꯦ ꯉꯥꯏꯍꯥꯛ ꯄꯨꯡ ꯀꯩꯅꯣꯗ ꯑꯃ ꯇꯔꯥꯃ ꯐꯗꯅ ꯂꯥꯛꯑꯅꯤ ꯑꯗꯨꯒ ꯑꯗꯨꯝ ꯃꯌꯨꯝ ꯍꯟꯅꯔꯤꯅꯤ ꯑꯗꯩ ꯃꯦꯁ ꯄꯥꯏꯕꯒꯗꯤ ꯆꯥ ꯂꯦꯝꯈ꯭ꯔꯥ ꯄꯣꯠꯅꯤ ꯀꯩꯅꯣꯁꯦ ꯊꯥ ꯊꯥꯗ ꯌꯥꯡꯈꯩ ꯍꯨꯝꯐꯨ ꯃꯨꯛ ꯂꯦꯝꯃꯤꯅꯤ ꯀꯩꯅꯣ
ꯑꯗ ꯃꯣꯏ ꯑꯗꯨ ꯆꯪꯉꯣꯏ ꯄꯩꯁꯥꯗꯕ ꯑꯗꯨꯝ ꯉꯥꯟꯅꯕ ꯋꯥꯅꯣꯝꯃ ꯑꯗꯨꯝ ꯆꯪꯗꯣꯔꯤꯅꯤ ꯑꯗꯨꯅꯤꯅ ꯏꯅꯧ ꯅꯧꯅꯕ ꯏꯅꯧ ꯅꯧꯅꯕꯝꯅꯗꯤ ꯐꯠ ꯇ ꯆꯪ ꯌꯥꯔꯝꯃꯣꯏꯕ ꯃꯗꯨꯗꯨꯗ ꯒꯤ ꯀꯣꯂꯦꯖꯇꯨꯗ ꯑꯆꯧ ꯑꯁꯥꯡ
ꯂꯥꯛ ꯑꯍꯨꯝ ꯂꯧꯋꯦꯕ ꯑꯗꯨꯒ ꯁꯦꯀꯨꯔꯤꯇꯤꯒꯤꯗ ꯂꯥꯛ ꯃꯉꯥ ꯂꯧꯋꯦꯕ꯫
ꯎꯝ ꯑꯗꯨ ꯐꯅꯕꯅꯤ ꯄꯤꯐꯝ ꯂꯩꯇ꯭ꯔꯦ ꯌꯥꯔꯣꯏꯗꯣꯔꯤ ꯃꯤꯗꯣ
ꯎꯝ
ꯐꯤꯕꯝ ꯑꯃꯥꯁꯨ ꯃꯊꯧ ꯇꯥꯗ꯭ꯔꯣ ꯁꯟꯒ ꯑꯝꯁꯨ ꯁꯪꯒ ꯂꯩꯔꯦ ꯑ ꯁꯪꯒ ꯄꯩꯁꯥ ꯂꯩꯔꯦ ꯁꯪꯒ ꯂꯩꯇꯗ ꯑꯃꯨꯛ ꯌꯥꯗꯕꯤꯁꯦ ꯁꯪꯒ ꯂꯩꯔ ꯄꯩꯁꯥ ꯑꯃꯨꯛ ꯂꯩꯇꯁꯨ ꯌꯥꯗꯕꯤ
ꯎꯝ
ꯃꯤꯉꯣꯟꯗꯒꯤ ꯑꯁ ꯑꯗꯣ ꯍꯟꯗ ꯍꯟꯗꯛꯀꯤ ꯃꯇꯥꯡꯒꯤ ꯏꯔꯥꯡꯗꯒ ꯇꯧꯈꯤꯕ ꯀꯩ ꯊꯕꯛꯁꯨ ꯑꯗꯨꯝ ꯑꯆꯧ ꯑꯆꯧꯕ ꯄꯣꯠꯁꯨ ꯌꯥꯎꯔꯝꯒꯅꯦꯕ
ꯌꯧꯋꯦ
ꯀꯧꯕꯗꯨꯗ ꯑꯩꯈꯣꯏꯅꯦ ꯂꯣꯏ ꯅꯝꯅꯝꯒꯅꯤ ꯃꯅꯤꯄꯨꯔ ꯈꯛꯅꯤ